ꯍꯜꯂꯣ
ꯇꯥꯕ
ꯇꯥꯔꯦ ꯇꯥꯔꯦ
ꯑꯁꯤ ꯐꯨꯔꯤꯠꯁꯦ ꯉꯁꯥꯏ ꯂꯩꯔꯤꯅꯦ ꯍꯥꯏꯕ
ꯀꯌꯥ ꯄꯤꯅꯣ꯫
ꯆꯧꯉꯥ ꯌꯥꯡꯈꯩꯗ꯫
ꯕꯖꯥꯔꯗꯒꯤ꯫
ꯎꯝ꯫
ꯐꯖꯩ ꯀꯩꯅꯣ꯫
ꯆꯧꯉꯥ ꯌꯥꯡꯈꯩꯗ ꯆꯥꯇꯔꯨꯛ ꯌꯥꯡꯈꯩ ꯍꯥꯏꯔꯛꯑꯦ ꯏꯇꯥ ꯑꯗꯨꯗꯨꯒ ꯆꯧꯉꯥ ꯌꯥꯡꯈꯩꯗꯅꯝ ꯅꯝꯗꯅ ꯉꯥꯡꯅꯔꯦ ꯆꯥꯇꯔꯨꯛꯇꯩ ꯇꯥ ꯉꯝꯃꯣꯏꯅ ꯇꯧꯋꯦ ꯑꯩꯅ ꯆꯧꯉꯥ ꯄꯤꯒꯦ ꯍꯥꯏꯕ ꯌꯥꯗ꯭ꯔꯦ꯫
ꯎꯝ꯫
ꯑꯗꯣꯒ ꯅꯝꯗꯅ ꯉꯥꯡꯅꯔꯒ ꯂꯩꯔꯦ ꯑꯗꯨꯒ ꯐꯅꯤꯛꯁꯤꯁꯨ ꯐꯅꯦꯛꯖꯤꯖꯨ ꯌꯨꯝꯗꯩ ꯉꯍꯥꯟ ꯄꯨꯔꯛꯑꯦꯗꯅ ꯑꯗꯨꯒ ꯑꯍꯟꯕ ꯑꯣꯏꯅ ꯄꯨꯔꯛꯄ ꯈꯥꯎ ꯇꯥꯏꯗꯕ ꯑꯗꯨꯖꯨ ꯃꯨꯛ ꯑꯩꯖꯦ ꯕꯖꯥꯔꯒꯤ ꯐꯅꯦꯛ ꯌꯣꯟꯕꯝꯒꯤ ꯑꯗꯨꯗ ꯐꯤ ꯇꯥꯏꯕꯝ ꯃꯤ ꯐꯝꯕꯗꯣ꯫ ꯑꯗꯨꯗ ꯇꯥꯏꯂꯜꯂꯤ ꯈꯨꯗꯛꯇ꯫
ꯂꯨꯄꯥ ꯀꯌꯥ ꯂꯧꯋꯦ꯫
ꯑꯗꯨꯗ ꯂꯨꯄꯥ ꯌꯥꯡꯈꯩ꯫
ꯈꯨꯠꯅ ꯇꯥꯏꯔꯛꯏꯔꯣ꯫
ꯅꯠꯇꯦ
ꯃꯦꯆꯤꯟꯅ ꯎꯝ꯫ ꯐꯖꯩ ꯑꯩꯗꯤ ꯅꯪ ꯏꯁꯀꯔꯠ ꯂ ꯍꯥꯏꯅꯤ꯫
ꯅꯥꯠꯇꯤꯌꯦ ꯐꯅꯦꯛ ꯁꯦꯠꯂ ꯆꯠꯂꯦ ꯉꯁꯤ꯫
ꯑꯁ ꯂꯣꯏꯔꯦ ꯏꯕꯦꯝꯃ ꯉꯁꯤ ꯆꯦꯟ ꯆꯦꯟꯕꯗ ꯄꯨꯡꯗꯨꯖꯨ ꯑꯩꯈꯣꯏꯅ ꯊꯣꯛꯄꯗꯣ ꯑꯅꯤ ꯃꯈꯥꯏ ꯇꯥꯔꯦꯕ ꯑꯗꯨꯒ ꯐꯅꯦꯛ ꯇꯥꯏꯅꯕ ꯄꯤꯔꯝꯃꯦ ꯑꯗꯨꯒ ꯒꯂꯤ ꯃꯅꯨꯡꯁꯤꯗ ꯐꯨꯔꯤꯠꯁꯤ ꯊꯤꯔꯦ ꯊꯤꯔꯦ ꯊꯤꯔꯦ ꯊꯤꯔꯦ ꯑꯃ ꯑꯃ ꯐꯪꯉꯤ ꯈꯔ ꯆꯥꯎꯔꯝꯃꯤ ꯃꯣꯏꯒꯤ ꯑꯃ ꯀꯩꯅꯣꯗ ꯃꯤ ꯀꯩꯅꯣ ꯍꯥꯞꯆꯜꯂꯒ ꯃꯅꯤꯡꯗ ꯀ꯭ꯂꯤꯞ ꯆꯞꯁꯟꯕꯩ ꯄꯤꯛꯄ
ꯑꯁꯤ ꯂꯧꯊꯧ ꯆꯥꯎ ꯂꯩꯔꯝꯃꯦ ꯑꯗꯨ ꯆ ꯑꯗꯨꯒ ꯀꯣꯟꯅꯗꯤ ꯑꯃ ꯑꯁꯤꯖꯤ ꯐꯪꯉꯦ꯫ ꯑꯁꯤꯖꯦ ꯃꯆꯨ ꯂꯣꯏ ꯌꯥꯎꯍꯧꯋꯦ ꯑꯗ ꯑꯩꯅ ꯂꯩꯔꯛꯏꯁꯤꯗꯤ ꯑꯃ ꯆꯟꯗꯣꯟ ꯃꯆꯨ ꯗꯨꯅꯦꯕꯀꯣ꯫
ꯑ ꯑꯩꯅ ꯆꯟꯗꯣ ꯃꯆꯨ ꯃꯥꯟꯂꯦꯗꯨ ꯫
ꯑ ꯆꯟꯗꯣꯟ ꯄꯨꯡꯉꯧ ꯉꯧꯕꯗꯣ ꯑꯩꯈꯣꯏ ꯇꯥꯃꯣꯅ ꯐꯖꯗꯦꯅ
ꯎꯝ꯫
ꯑꯁꯤ ꯗꯣ ꯑꯣꯏꯅ ꯂꯩꯔꯛꯑꯦ꯫
ꯌꯥꯏꯌꯦ ꯑꯗꯨꯅꯗꯤ ꯐꯩꯌꯦ ꯄꯨꯡꯉꯧ ꯉꯧꯗꯣꯏ ꯁꯔꯨꯛꯄꯨꯗꯤ꯫
ꯑꯗꯨꯒ ꯑꯩꯈꯣꯏꯁꯦꯔ ꯑꯁꯤ ꯐꯅꯦꯛ ꯇꯥꯏꯌꯣ ꯄꯤꯔꯝꯕꯗꯣ ꯐꯅꯦꯛ ꯇꯥꯏꯕꯤ ꯅꯨꯄꯤꯗꯣ ꯊꯣꯛꯑꯝꯗꯦꯕꯀꯣ꯫ ꯑ ꯉꯁꯥꯏ ꯄꯔꯝꯕꯗꯣ ꯃꯥꯁꯦ ꯈꯨꯗꯛ ꯈꯨꯗꯛꯀꯤ ꯃꯤ ꯃꯌꯥꯝ ꯂꯥꯞ ꯑꯦ ꯑꯩꯈꯣꯏꯒꯤꯗꯣ ꯇꯥꯏꯗꯕꯤ ꯂꯩꯂꯩꯔꯝꯃꯦ꯫ ꯑꯗꯩ ꯑꯩꯈꯣꯏꯖꯨ ꯑꯃꯨꯛ ꯂꯦꯞꯄꯒ ꯐꯝꯐꯝꯁꯨ ꯂꯩꯇꯕꯅꯤꯅ ꯑꯗꯥꯥꯏꯗꯣ ꯂꯦꯞꯄꯒ ꯉꯏꯔꯒ ꯇꯍꯜꯂꯦ ꯇꯍꯜꯂꯒ ꯄꯨꯨꯔꯦ ꯐꯨꯔꯤꯠ ꯍꯣꯡꯗꯣꯛꯐꯝꯁꯤꯅ ꯑꯗꯨꯒꯤ ꯕꯖꯥꯔ ꯃꯅꯨꯡꯗ ꯂꯩꯕ ꯐꯤꯔꯣꯟ ꯌꯣꯟꯕꯝꯗꯣ꯫
ꯑꯥ ꯑꯥ ꯈꯪꯉꯤ ꯈꯪꯉꯤ ꯫
ꯑꯗꯨꯗꯨꯗ ꯆꯪꯖꯜꯂꯦ ꯑꯗꯨꯒ ꯃꯣꯏꯒꯤ ꯐꯤꯔꯣꯟ ꯆꯪꯉꯦ ꯑꯩꯁꯦ ꯑꯩ ꯁꯤꯗꯩꯗꯤ ꯈꯣꯡꯒꯥꯎ ꯁꯦꯠꯂ ꯆꯠꯂꯦꯕ ꯐꯅꯦꯛꯇꯣ ꯇꯥꯏꯗꯕꯒꯤ
ꯑꯩ ꯅꯪ ꯐꯅꯦꯛ ꯃꯥꯜꯂꯨꯗ꯭ꯔꯤꯅꯦ ꯍꯥꯟꯅ꯫
ꯐꯅꯦꯛ ꯅꯦ ꯐꯅꯦꯛ ꯑꯉꯥꯡ ꯑꯉꯥꯡꯕꯅꯤ ꯑꯉꯥꯡꯕꯗ ꯑꯃꯨ ꯍꯛꯑꯦ
ꯎꯝ
ꯑꯁ ꯑꯩꯗꯤ ꯃꯊꯥ ꯁꯥꯔꯕꯅꯦ ꯑꯁ ꯃꯝꯖꯟꯈꯒ꯭ꯔꯅꯤ ꯅ ꯊꯦꯡꯈꯦꯕ ꯑꯗꯨꯒꯤ
ꯅꯣꯏ ꯑꯥ ꯄꯨꯡ ꯀꯌꯥ ꯍꯜꯂꯛꯀꯦ
ꯑꯩ ꯍꯜꯂꯛꯄ ꯀꯨꯏꯗ꯭ꯔꯤꯌꯦ ꯑꯩꯈꯣꯏꯗꯨꯁꯨ ꯑꯃꯨꯛ ꯉꯁꯥꯏ ꯑꯩ ꯑꯌꯨꯛ ꯉꯟꯇꯥ ꯆꯥꯎ ꯆꯥꯕꯗꯒꯤ ꯀꯩꯃ ꯆꯥꯗ꯭ꯔꯦꯗꯅ ꯑꯗꯨ ꯍꯜꯂꯛꯄ ꯑꯁꯤꯒꯤꯗ ꯑꯩꯈꯣꯏꯒꯤ ꯑꯁꯤꯒꯤꯗꯨꯗ ꯑꯆꯥꯄꯣꯠ ꯑꯂꯨ ꯑꯇꯥꯎꯕ ꯆꯥꯐꯝꯗꯣ ꯃꯆꯤꯟꯒꯤꯗꯣ ꯑꯗꯨꯗꯣ ꯆꯥꯔꯦ
ꯎꯝ
ꯈꯪꯉꯤ ꯑꯩꯅ ꯅꯣꯏꯒꯤ ꯂꯩꯔꯤꯕ ꯅꯃꯥꯟꯅꯕꯤꯗꯨꯗ ꯆꯥꯛ ꯂꯧꯔꯝꯃꯣ ꯍꯥꯏꯈ꯭ꯔꯦ ꯊ ꯃꯣꯏ ꯂ ꯍꯧꯔꯝꯃꯦ
ꯎꯝ ꯎꯝ ꯑꯩꯒ ꯂꯩꯃꯤꯟꯅꯕ ꯑꯋꯥꯡꯕꯤꯗꯨꯁꯨ ꯇꯧꯅꯤ ꯍꯥꯏꯍꯧꯕꯅ
ꯑ ꯑꯩꯒ ꯆꯥꯛ ꯂꯧꯕ ꯆꯪꯕꯗꯨꯗ ꯑꯩꯒꯤ ꯁꯔꯨ ꯈꯔ ꯂꯧꯔꯨꯔꯦꯕ ꯑꯩ ꯆꯥꯛ ꯎꯝ ꯃꯣꯏ ꯀꯟꯅ ꯇꯧꯍꯧꯔꯤꯌꯦ
ꯃꯥꯁꯨ ꯇꯧꯍꯧꯔꯤꯔꯣ
ꯑꯥ
ꯀꯅꯥꯒ
ꯈꯪꯗꯤꯌꯦ ꯑꯩ ꯍꯪꯉꯝꯗ꯭ꯔꯦ ꯁꯥꯟꯅꯍꯧꯕꯗꯨ
ꯎꯝ ꯑꯩꯉꯣꯟꯗꯁꯨ ꯇꯧꯁꯦꯅ ꯍꯥꯏꯔꯛꯑꯝꯕꯅꯦ ꯃꯥ ꯎꯝ ꯂꯨꯄꯥ ꯆꯥꯍꯨꯝ ꯌꯥꯡꯈꯩꯔ ꯀꯌꯥꯅꯣꯝ ꯍꯥꯏ ꯃꯥꯏꯗꯤ
ꯃꯣꯏꯒꯤ ꯍꯧꯖꯤꯛꯀꯤꯅꯦ ꯊꯕꯥꯜ ꯌꯦꯡꯐꯝꯗꯣ ꯃꯣꯏ ꯏꯃꯨꯡ ꯑꯃꯇꯅ ꯇꯧꯕ ꯃꯥꯜꯂꯦꯕ ꯒꯥꯔꯤ ꯈꯥꯝꯕꯩ ꯏꯃꯨꯡ ꯑꯃꯅ ꯄꯨꯂꯞ ꯆꯂꯥꯏꯕ ꯃꯥꯜꯂꯦꯕ
ꯎꯝ
ꯒꯥꯔꯤ ꯈꯥꯝꯕꯒꯤꯁꯨ ꯂꯨꯄꯥ ꯀꯨꯟꯊ꯭ꯔꯥ ꯎꯝ ꯑꯗꯩꯗꯤ ꯃꯅꯤꯡꯗ ꯆꯪ ꯀꯔꯤꯝ ꯂꯩꯕ ꯅꯠꯇꯦꯕ ꯍꯧꯖꯤꯛꯀꯤ ꯄꯨꯈ꯭ꯔꯤꯗꯣ ꯈꯛꯇꯅꯦꯕ ꯄꯨꯈ꯭ꯔꯤ ꯃꯌꯥꯁꯤꯗ ꯊꯣꯡꯗꯣ ꯈꯛꯇꯅꯦꯕ ꯍꯥꯏꯖꯦ
ꯐꯗꯤ ꯐꯖꯕ꯭ꯔꯣ
ꯑ ꯃꯊꯣꯡꯗꯗꯤ ꯐꯖꯕ ꯍꯥꯏꯁ ꯀꯩꯁꯨꯜ ꯊꯝꯕꯥꯜ ꯑꯁ ꯅꯠꯇꯦ ꯂꯣꯛꯇꯥꯛꯅꯦ ꯎꯝ ꯅꯣꯏꯒꯤꯗꯨꯅ ꯍꯦꯟꯅ ꯐꯖꯩ
ꯑꯗꯨꯕꯨꯗꯤ ꯍꯦꯟ ꯇꯥꯕ
ꯑꯥ ꯑꯗꯨ ꯃꯤ ꯆꯥꯝꯃꯒꯤ ꯃꯤ ꯑꯃꯒꯤ ꯂꯄꯥ ꯀꯨꯟ ꯀꯨꯟ ꯑꯃꯨꯛ
ꯎꯝ ꯇꯥꯜꯂꯦꯍꯦ ꯐꯖꯅ
ꯑꯗꯨꯅꯦ ꯑꯗꯨꯒꯅꯦ ꯊꯝꯕꯥꯜ ꯂꯨꯄꯥ ꯆꯥꯝꯃꯒꯤ ꯇꯔꯨꯛ
ꯊꯝꯕꯥꯜꯁꯤ ꯂꯩ ꯂꯩꯔꯤꯔꯣ ꯀꯩ ꯍꯦꯛꯄ ꯆꯨꯝꯅ ꯍꯦꯛꯄ ꯌꯥꯗꯕ꯭ꯔꯣꯁꯦ
ꯌꯥꯗꯦ ꯃꯣꯏ ꯃꯤ ꯂꯩꯌꯦ ꯍꯦꯛꯅꯕ ꯑꯗꯨꯒ ꯍꯦꯛꯑꯒ ꯂꯩꯗꯣꯏꯅꯦ ꯑꯩꯈꯣꯏꯅ
ꯑꯣ ꯑꯩꯗꯤ ꯐ꯭ꯔꯤꯗ ꯍꯦꯛꯏꯕꯣꯏ ꯅꯤꯡꯉꯨꯔꯦ
ꯑꯩ ꯍꯣꯔꯦꯟ ꯑꯩ ꯍꯣꯔꯦꯟ ꯊꯥꯒꯠꯂꯛꯀꯦ ꯇꯧꯔꯤꯅꯦ ꯊꯝꯕꯥꯜ
ꯍꯥꯥ
ꯑꯩꯅ ꯍꯣꯔꯦꯟ ꯊꯥꯒꯠꯂꯛꯄꯗꯣ ꯑꯩꯈꯣꯏꯒꯤ ꯑꯂꯨꯗ ꯏ ꯃꯈꯥꯗ ꯑꯗꯨꯅ ꯂꯨꯄꯥ ꯆꯥꯝꯃꯒꯤ ꯇꯔꯨꯛ ꯊꯥꯒꯦ ꯇꯧꯅꯦꯕ
ꯍꯣꯏ
ꯑꯗꯨꯕꯨ ꯑꯩꯅ ꯉꯥꯡꯅꯔꯒ ꯄꯨꯔꯛꯑꯦ ꯑꯩꯈꯣꯏꯒꯤꯗꯣ
ꯎꯝ
ꯑꯗꯨꯒ ꯃꯣꯏ ꯃꯅꯨꯡꯗ ꯆꯥꯐꯝ ꯑꯃ ꯊꯝꯃꯦꯕ ꯑꯗꯨꯁꯨ ꯃꯣꯏꯒꯤ ꯅꯨꯄꯤꯈꯩꯅ ꯍꯥꯡꯕ ꯃꯥꯂꯦꯕ ꯑꯗꯨꯁꯨ ꯑꯃꯨꯛ ꯄꯨꯔꯥ ꯑꯃꯛ ꯑ ꯑꯩꯁ ꯍꯛꯇꯦꯗꯒꯤ ꯑꯩ ꯁꯤꯗ ꯂꯥꯛ ꯆꯥꯛ ꯀꯥꯟꯗ ꯁꯤꯗ ꯑꯂꯨꯒꯤꯁꯨ ꯆꯥꯏ ꯍꯥꯏꯕꯅꯤ
ꯎꯝ
ꯑꯗꯨ ꯃꯣꯏꯗꯤ ꯐꯖꯅ ꯆꯂꯥꯏꯔꯦꯅꯦ ꯄꯩꯁꯥꯗꯣ
ꯑꯩꯈꯣꯏꯒꯤꯅꯦ ꯆꯪꯕꯒꯤ ꯆꯪꯕꯒꯤ ꯄꯤꯔꯛꯏꯕ ꯑꯉꯥꯡ ꯃꯤꯁꯤꯅꯅꯦ ꯄꯨꯔꯥ ꯑꯉꯥꯡ ꯀꯩꯅꯣ ꯀꯅꯥ ꯃꯨꯛ ꯆꯥꯎꯅꯤ ꯑꯉꯥꯡꯗꯣ
ꯀ꯭ꯂꯥꯁ ꯃꯥꯄꯜ ꯇꯔꯥ ꯀꯥꯕ
ꯅꯠꯇꯦ ꯅꯠꯇꯦ ꯃꯄꯟ ꯇꯔꯥꯅꯣ
ꯑꯄꯤꯛꯄꯔꯕ ꯑꯣ ꯑꯁ ꯄꯤꯛꯏꯍꯦ
ꯑꯃ ꯑꯅꯤ ꯑꯍꯨꯝ ꯏꯕ ꯍꯩꯕ ꯈꯛꯇꯪ ꯉꯥꯏꯔꯤꯕ ꯑꯉꯥꯡ
ꯎꯝ
ꯍꯩꯄꯥ ꯈꯨꯁꯥꯃ
ꯑꯗꯣ ꯃꯣꯏꯒꯤꯗꯤ ꯀꯃꯥꯏꯅ ꯇꯧꯔꯤꯅꯣ ꯈꯪꯗꯦ ꯐꯖꯅ ꯁꯦꯝꯗ꯭ꯔꯣ ꯀꯩꯅꯣ ꯃꯣꯏꯒꯤ ꯄꯥꯠꯀꯨꯝꯕ ꯑꯣꯏꯔꯝꯅꯤ ꯑꯗꯣ
ꯄꯨꯈ꯭ꯔꯤꯅꯦ ꯄꯨꯈ꯭ꯔꯤ ꯌꯥꯝ ꯄꯤꯛꯏ ꯀꯩꯝ ꯅꯠꯇꯦ ꯄꯨꯈ꯭ꯔꯤꯅꯦꯕ
ꯑꯣ ꯄꯨꯈ꯭ꯔꯤ ꯃꯌꯥꯏꯗ ꯊꯔꯣ ꯁꯥꯠꯇ꯭ꯔꯣ ꯊꯝꯕꯥꯜ ꯈꯛꯇꯔꯣ
ꯊꯝꯕꯥꯜ ꯈꯗ ꯊꯔꯣ ꯁꯥꯠꯇꯦ ꯄꯨꯈ꯭ꯔꯤ ꯃꯌꯥꯏꯁꯤꯗ ꯃꯣꯏꯒꯤ ꯍꯧꯖꯤꯛꯀꯤ ꯂꯝꯕꯤ ꯆꯠꯐꯝ ꯊꯣꯡꯁꯦ ꯁꯥꯔꯅꯤ ꯑꯗꯨꯒ ꯊꯣꯡꯁꯦ ꯁꯥꯔ ꯆꯪ ꯆꯪꯉꯒ
ꯂꯩꯀꯪ ꯃꯇꯦꯛ ꯑꯃ ꯂꯩꯍꯜꯂꯦꯕ ꯑꯗꯨꯗꯨꯗꯅꯦꯕ ꯃꯣꯏ ꯆꯥꯐꯝ ꯁꯦꯝꯃꯤꯁꯤꯅ
ꯎꯝ
ꯑꯗꯨꯒ ꯅꯥꯀꯟ ꯅꯥꯀꯟꯗꯤ ꯂꯝꯕꯤ ꯉꯥꯛꯇꯅꯤ ꯄꯨꯈꯤꯅꯤ ꯄꯨꯈꯤ ꯑꯗꯨꯒ ꯃꯊꯪ ꯂꯝꯕꯤꯗꯨꯒꯤ ꯃꯊꯪꯗ ꯆꯤꯡ ꯂꯩꯕ ꯑꯗꯣ ꯑꯩꯈꯣꯏꯅ ꯀꯥꯕ ꯀꯥꯟꯗꯗꯤ ꯆꯤꯡꯗꯣ ꯌꯥꯝ ꯅꯛꯅ ꯎꯁꯜꯂꯛꯏꯗꯅ ꯑꯁꯦꯡꯕꯩꯗꯤ ꯂꯝꯕꯤꯒꯁꯨ ꯂꯩꯔꯤꯅꯦꯕ ꯃꯔꯛꯇꯨꯗ
ꯎꯝ ꯍꯣꯏ ꯑꯗꯨꯕꯨꯗꯤ
ꯃꯣꯏꯖꯨꯅꯦ ꯄꯩꯁꯥ ꯍꯧꯖꯤꯛꯀꯥꯟꯗꯤ ꯌꯥꯝ ꯌꯦꯡ ꯆꯠꯅꯔꯗ꯭ꯔꯣ
ꯑ ꯃꯤꯗꯤ ꯋꯥꯠꯇꯦ ꯑꯈꯣꯏꯖꯦ ꯍꯧꯖꯤꯛꯇꯤ ꯀꯩꯅꯣꯝꯃ ꯐꯖꯩ ꯍꯥꯏꯕꯗ ꯃꯤꯖꯤꯡꯖꯦ ꯂꯣꯏ ꯆꯠꯂꯤꯗꯅ
ꯑꯗꯨꯅꯦꯁꯦ ꯃꯔꯛ ꯑꯃꯥꯃꯨꯛ ꯆꯤꯡ ꯀꯥꯟꯅ ꯍꯧꯖꯤꯛꯄꯨꯗꯤ ꯆꯤꯡ ꯀꯥꯕꯕꯨ ꯂꯦꯞꯄꯨ ꯂꯦꯞꯇ꯭꯭ꯔꯤ
ꯑꯁ ꯃꯤꯗꯤ ꯋꯥꯠꯇꯦ ꯃꯤ ꯌꯥꯝ ꯂꯛꯍꯧꯏ ꯕꯖꯥꯔꯗꯅꯦ ꯑꯁ ꯕꯖꯥꯔꯗ ꯀꯣꯏꯆꯠ ꯆꯠꯄꯗꯨꯗ ꯑꯈꯣꯏ ꯇꯥꯃꯣ ꯍꯣꯏꯗꯣ ꯕꯖꯥꯔꯗꯩꯅꯤꯗꯅ ꯃꯣꯏꯒꯤꯅꯦ ꯃꯆꯦꯒꯩꯒꯤ ꯊꯦꯡꯅꯔꯕ
ꯎꯝ
ꯅꯪꯕꯨ ꯑꯗꯨ ꯅꯠꯇ꯭ꯔꯣ ꯍꯥꯏꯔꯦꯕ ꯃꯥꯗꯤ ꯑꯛ ꯑꯛ ꯇꯧꯔꯦ ꯈꯪꯉꯕ꯭ꯔꯥ ꯗꯨꯗ ꯈꯨꯝꯕꯝ ꯈꯪꯗꯗꯅ
ꯃꯛ ꯑꯝꯗ꯭ꯔꯣ
ꯃꯟ ꯃꯆꯦ ꯃꯆꯦꯗꯨꯅꯅꯦ ꯍꯥ ꯃꯆꯦ ꯍꯥꯏꯕꯗꯤ ꯅ ꯑꯦ ꯃꯆꯦꯗꯨꯅ ꯋꯥꯔꯤꯒ ꯁꯥꯔꯛꯏ ꯏꯕꯦ ꯑꯈꯣꯏ ꯀꯩꯅꯣꯒꯤ ꯑ ꯑꯈꯣꯏ ꯀꯩꯅꯣꯒꯤ ꯅꯨ ꯑꯣ ꯍꯥꯏꯔꯒ ꯍꯥꯏꯑꯦ ꯈꯪꯕ꯭ꯔꯥ ꯑꯩꯖꯦ ꯀꯩꯝ ꯈꯨꯝꯗꯦ ꯅꯣꯛꯑ ꯂꯩꯌꯦꯕ ꯄꯣꯛꯃꯤꯟꯅ ꯃꯆꯦꯅ ꯅꯠꯇꯤꯌꯦ
ꯃꯃꯥꯡ ꯄꯣꯛꯃꯤꯟꯅꯕ ꯃꯆꯦꯗꯨꯗꯤ ꯀꯥꯏꯗꯩ ꯑꯗꯨꯃꯥꯏꯅꯒ ꯊꯣꯛꯄ ꯍꯩꯕꯖꯥꯟꯇꯦ ꯍꯧꯖꯤꯛꯀꯤꯖꯤꯅ ꯍꯧꯖꯤꯛꯀꯤꯁꯤꯅ ꯊꯕꯛꯀ ꯆꯥꯎꯅ ꯇꯧꯕꯤ ꯃꯣꯏꯒꯤ ꯑꯦꯛ ꯃꯄꯥꯒꯤ ꯃꯌꯥꯝꯕ ꯃꯅꯥꯎ ꯑꯗꯨꯒꯨꯝꯕꯒꯤ ꯃꯣꯏꯒꯤ ꯑꯗꯨꯒꯨꯝꯕ ꯍꯥꯏꯇꯥꯔꯦ ꯃꯆꯥ ꯃꯁꯨ ꯑꯩꯗꯤ ꯈꯪꯗꯕ ꯑꯩꯖꯦ ꯉꯁꯤꯅ ꯑꯍꯥꯟꯕ ꯎꯖꯕꯅꯤꯗꯣ ꯃꯣꯏꯒꯨꯝꯕꯗꯨꯗꯤ ꯑꯗꯣ ꯎꯝ
ꯎꯝ
ꯑ ꯔ ꯀꯩꯅꯣ ꯂꯨꯍꯣꯡꯕꯗ ꯑꯣꯏꯅ ꯐꯖꯅ ꯋꯥꯔꯤ ꯁꯥꯟꯅꯔꯖꯤ ꯒꯥꯏꯅ
ꯐꯔꯦ ꯐꯔꯦ
ꯀꯩꯒꯨꯝꯗꯣꯏꯅꯣ ꯈꯪꯗꯅꯅ ꯉꯍꯥꯛꯇꯪ ꯄꯣꯛꯀ ꯉꯥꯎꯀ
ꯎꯝ
ꯆꯥꯛ ꯊꯣꯡꯏꯔꯣ
ꯀꯩꯔꯣ ꯆꯥꯛꯇꯤ ꯊꯣꯡꯉꯦ ꯀꯩꯅꯣ ꯇꯧꯋꯦ ꯏꯟꯁꯥꯡꯕꯨꯗꯤ ꯊꯣꯡꯉꯔꯣꯏꯗ
ꯎꯝ ꯉꯁꯥꯏꯒꯤ ꯆꯥꯗꯣꯏꯔ
ꯉꯁꯥꯏ ꯆꯥꯗ꯭ꯔꯤ ꯉꯁꯥꯏ ꯌꯨꯝ ꯊꯣꯡꯉꯦꯕ
ꯎꯝ ꯅꯦꯁꯤꯗꯣ ꯃꯁꯥ ꯁꯣꯟꯗꯔꯦꯌꯦ ꯌꯦꯟ ꯐꯨꯠꯈꯤꯕꯅꯤ
ꯎꯝ ꯀꯔꯤꯒꯤ ꯁꯣꯟꯗꯔꯤꯕ ꯃꯥꯟ
ꯃꯁꯥ ꯄꯨꯔꯥ ꯆꯣꯛꯊꯩꯌꯦꯌꯦ ꯗꯨ ꯍꯣꯏ ꯌꯦꯟ ꯑꯐꯨꯠꯄ ꯆꯥꯒꯦꯅ ꯇꯧꯋꯦꯅ ꯍꯥꯏ
ꯎꯝ ꯃꯥ ꯍꯣꯏ ꯈꯤꯇꯪ ꯍꯟꯗꯛ ꯇꯦꯟꯁꯟꯗꯣ ꯋꯥꯡꯕꯅꯤꯅ ꯈꯔ ꯆꯣꯟꯊꯔꯝꯃꯅꯤ ꯁꯥ
ꯑꯗꯨ ꯆꯥꯎ ꯅꯌꯨꯝꯗ ꯂꯩ ꯀꯥꯟꯗꯨꯗ ꯆꯥꯍꯧꯋꯣ
ꯎꯝ
ꯉꯁꯤꯁꯦ ꯑꯈꯣꯏ ꯕꯥꯅ ꯑꯩ ꯂꯧꯕ ꯆꯪꯉꯛꯀꯦ ꯍꯥꯏ ꯑꯩ ꯆꯠꯇ꯭ꯔꯤ
ꯀꯩꯒꯤ ꯈꯣꯏ ꯆꯠꯇꯨꯏꯕꯒꯤ
ꯑ ꯀꯣꯏꯕ ꯆꯠꯇꯨꯏꯕꯒꯤ ꯑꯩ ꯋꯥꯈꯜꯁꯦ ꯂꯩꯇꯥꯥꯗ꯭ꯔꯦ
ꯍꯣꯏ ꯀꯥꯏꯗꯒꯤ
ꯁꯨꯝ ꯆꯠꯅꯤ ꯆꯠꯅꯤ ꯍꯥꯏꯔ ꯆꯠꯇꯅ ꯂꯩꯕꯩ ꯏꯁꯥꯗ ꯁꯨꯝ ꯐꯨꯝꯖꯜꯂꯒ ꯐꯨꯝꯕꯪꯅꯔꯒ ꯂꯩꯌꯦ
ꯆꯠ ꯆꯠꯊꯣꯛꯄꯗꯨꯅ ꯐꯩꯗꯥ
ꯍꯧꯖꯤꯛ ꯆꯠꯊꯣꯛꯎꯔꯕꯅꯤꯅ ꯑꯩꯩꯅ ꯍꯧꯖꯤꯛ ꯌꯨꯝ ꯆꯠꯂꯁꯨ ꯌꯥꯔꯦ ꯈꯜꯂꯦ
ꯅꯪ ꯀꯝ ꯀꯥꯟ ꯆꯠꯀꯦ ꯍꯥꯏꯕ
ꯑꯩꯁꯦ ꯍꯌꯦꯡ ꯅꯠꯇ꯭ꯔ ꯍꯪꯆꯤꯠ ꯆꯠꯂꯅꯤ
ꯎꯝ ꯅꯌꯨꯝꯗꯗꯤ ꯅꯪ ꯁꯪꯗꯣꯔꯤꯕ꯭ꯔꯥ
ꯑꯗꯨꯅꯦ ꯑꯩꯁꯨ ꯌꯨꯝ ꯆꯠꯄꯗꯣ ꯀꯤꯖꯕ ꯑꯗꯨꯒꯤꯁꯨ ꯑꯗꯨꯒꯤꯅꯦ ꯑꯩꯅ ꯁꯤꯗꯁꯨꯝ ꯂꯩꯔꯤꯁꯦ
ꯑꯩꯕꯦꯝ ꯑꯩꯈꯣꯏꯃꯥ ꯃꯣꯏꯒꯗꯤ ꯆꯪꯉꯤ ꯏꯕꯦꯝꯃ ꯁꯨꯠ ꯁꯨꯠꯅꯦ ꯇꯧꯋꯤꯁꯦ
ꯑꯩꯒꯤ ꯏꯆꯥ ꯏꯁꯨ ꯃꯌꯥꯝꯗꯨꯒ ꯑꯁ ꯂꯥꯛꯑꯠ ꯂꯥꯛꯑ